ꯑ ꯍꯜꯂꯣ ꯑꯣ ꯇꯥꯏꯌꯦ ꯀꯣ
ꯥꯏ ꯍꯣꯏ
ꯑ ꯀꯔꯤ ꯇꯧꯔꯤꯕ꯭ꯔꯣ
ꯑꯁ ꯀꯗ ꯇꯧ
ꯎ ꯆꯥꯛꯇꯤ ꯆꯥꯈ꯭ꯔꯦꯀꯣ
ꯃꯥꯡꯗꯤꯦ
ꯑꯥ ꯍꯣꯏ ꯆꯥꯈ꯭ꯔꯦ ꯑꯩꯁꯨ ꯀꯒꯥ ꯏꯟꯁꯥꯡ ꯆꯥꯕ꯭ꯔꯣ ꯁꯤꯗꯤ
ꯑꯩꯈꯣꯏ ꯍꯋꯥꯏ ꯆꯥꯏꯔ
ꯑꯣ ꯑꯁ ꯍꯋꯥꯏ ꯈꯔ ꯆꯥꯕ ꯃꯥꯜꯂꯦ ꯗꯥꯏ
ꯍꯣꯏ ꯉꯥꯛꯇꯅꯦ ꯑꯩꯈꯣꯏ ꯍꯧꯖꯤꯛꯀꯥꯟꯇꯥꯥꯗ
ꯑꯣ ꯍꯣꯏ ꯋꯥꯋꯥꯏꯁꯨ ꯑꯦꯟꯁꯥꯡꯅꯤꯅꯦ ꯂꯥꯁꯇ ꯌꯦꯟꯁꯥꯡ ꯂꯩꯇ꯭ꯔꯗꯤ ꯍꯋꯥꯏ ꯈꯛ ꯇꯥꯕ
ꯍꯣꯏꯅꯦ ꯏꯟꯁꯥꯡ ꯍꯗꯨꯗꯤ ꯍꯋꯥꯏꯗ ꯑꯗꯨꯝ ꯇꯥꯛꯑꯦꯕ ꯍꯋꯥꯏ ꯑꯥꯂꯨ ꯉꯥꯛꯇ ꯀꯪ ꯍꯤꯟꯗꯤ ꯆꯛꯟ ꯆꯥꯏ ꯆꯛꯟꯁꯨ ꯇꯤ ꯆꯥ ꯑꯣꯏ ꯑꯗꯨꯕ ꯑ
ꯑꯩꯈꯣꯏꯗꯤ ꯑ ꯑꯩꯈꯣꯏꯗꯤ ꯃꯤ ꯌꯥꯝꯅ ꯏꯃꯨꯡ ꯆꯥꯎꯅ ꯂꯩꯕꯒꯤꯀꯣ
ꯑꯥ
ꯌꯦꯟ ꯆꯥꯕꯁꯨ ꯈꯔ ꯆꯥꯕ ꯂꯩꯑ ꯈꯔ ꯆꯥꯗꯕ ꯂꯩ ꯆꯥꯅꯤꯡꯕ ꯀꯣ ꯆꯥꯕ ꯌꯥꯗꯕ ꯆꯠꯄ ꯅꯠꯇꯕ ꯆꯥꯅꯤꯡꯗꯕꯗꯣ
ꯑ ꯍꯣꯏ
ꯑꯗꯨꯒꯤ ꯌꯦꯟ ꯊꯣꯡꯉꯁꯨ ꯏꯟꯁꯥꯡ ꯑꯅꯤ ꯊꯣꯛꯅ ꯊꯣꯡꯕ ꯑꯗꯨꯃꯥꯏꯅ ꯇꯧꯋꯦ ꯑꯩꯈꯣꯏꯗꯤ
ꯑꯣ ꯍꯣꯏ ꯏꯟꯁꯥꯡ ꯍꯥꯏꯎꯔꯁꯨ ꯑꯗꯨꯝ ꯍꯥꯏꯗꯤ ꯑꯌꯥꯝꯕ ꯑꯅꯤ ꯑꯍꯨꯝ ꯊꯣꯛꯕ ꯂꯥꯛꯍꯥꯎ ꯑꯗ ꯑꯃ ꯑꯦꯟꯁꯥꯡ ꯌꯥꯎꯔꯁꯨ ꯑꯃ ꯑꯗꯗꯤ ꯈꯤꯇꯪ ꯃꯍꯍꯥꯎꯗꯣ ꯀꯌꯥ ꯈꯪꯗꯦꯕꯀꯣ
ꯑꯗꯨꯒ ꯏꯄꯥꯈꯣꯏꯁꯤꯅ ꯎꯝ ꯁꯥ ꯌꯥꯎꯗ꯭ꯔꯗꯤ ꯆꯥꯛ ꯆꯥꯗ ꯕꯖꯥ ꯇꯣ ꯑꯣꯏꯌꯦꯕ
ꯁꯤꯗꯤ ꯏꯃꯨꯡ ꯂꯣꯏꯅꯃꯛꯅꯦꯗ ꯀꯣ
ꯂꯩꯥꯏꯃꯨꯡ ꯂꯩ ꯑꯗꯨ ꯃꯥ ꯂꯩ ꯑꯩꯕꯅꯤ
ꯃꯄꯥꯁꯤꯡꯗꯨ ꯑꯗꯨꯃꯥꯏꯅ ꯑꯌꯥꯝꯕ ꯇꯧꯋꯦꯕ ꯑꯗꯨꯒꯤ
ꯑꯣꯏ ꯃꯣꯏꯅ ꯄꯨꯔꯥꯗꯤ ꯊꯣꯡꯕ ꯇꯥꯔꯦ ꯄꯨꯔꯥ ꯑꯗꯨꯩꯗꯤ ꯃꯣꯏꯁꯨ ꯁꯥꯎꯕꯤꯤ ꯌꯥꯥꯔꯦꯅ ꯑ ꯑꯗꯨꯗꯤ ꯀꯣ
ꯍꯥꯎꯔꯁꯨ ꯍꯥꯎꯗ꯭ꯔꯁꯨ ꯄꯪꯆꯥꯥ ꯆꯥ
ꯍꯣꯏꯗ ꯍꯣꯏ ꯍꯣꯏꯗꯤꯀꯣ ꯍꯥꯏꯗꯤ ꯍꯧꯗꯦ ꯍꯧꯗꯦ ꯇꯅꯤꯡꯗꯦ ꯑꯗꯨ ꯀꯌꯥ ꯂꯩꯦ ꯃ
ꯂꯩꯇꯦ ꯂꯩꯇꯦ ꯄꯨꯡ ꯆꯥ ꯆꯥꯏꯌꯦ ꯍꯥꯎꯔꯁꯨ ꯍꯥꯎꯗ꯭ꯔꯁꯨ
ꯅꯨꯄꯥꯗꯤ ꯅꯨ ꯏ ꯄꯄꯥꯛꯁꯤꯡꯅ ꯑꯣꯏꯔꯁꯨ ꯏꯃꯨꯡ ꯏꯕꯨꯡꯁꯤꯡ ꯑꯣꯏꯔꯁꯨ ꯍꯧꯗꯦ ꯍꯧꯗꯦꯕꯗ ꯃꯣꯏꯅ ꯍꯦꯟꯅ ꯍꯥꯏꯌꯦꯕ
ꯍꯣꯏ ꯑꯗꯨꯒ꯭ꯔ ꯆꯥꯗꯕꯁꯨ ꯉꯝꯃꯤꯅꯦ ꯃꯣꯏꯗꯤ ꯑꯗꯨ ꯑꯗꯨꯒꯤ ꯅꯨꯄꯥ ꯅꯨꯄꯤ ꯈꯦꯠꯅꯕꯗꯨ ꯏꯃꯨꯡꯗꯒꯤ ꯏꯃꯨꯡ ꯃꯅꯨꯡꯗꯤ ꯐꯖꯅ ꯑꯗꯨꯝ ꯎꯠꯊꯣꯛꯑꯦꯕ
ꯍꯣꯏ ꯍꯣꯏ
ꯑꯗꯨꯒ ꯅꯨꯄꯤꯅ ꯊꯕꯛ ꯇꯧꯕꯗꯨ ꯅꯨꯄꯤꯒꯤ ꯊꯕꯛꯇꯤ ꯂꯣꯏꯕ ꯅꯥꯏꯗꯕꯅꯦ
ꯑꯁꯦꯡ ꯇꯧꯦ ꯇꯧꯕꯗꯤ ꯇꯧꯋꯦꯗ
ꯑꯗꯨꯅ ꯅꯨꯄꯤ
ꯍ ꯏꯃꯨꯡꯒꯤ ꯏꯃꯨꯡꯒꯤ ꯋꯥ ꯍꯥꯏꯗꯤ ꯍꯣꯏ ꯊꯣꯡꯕ ꯀꯩꯅꯣꯗꯤ ꯅꯨꯄꯤꯅ ꯍꯦꯛ ꯅꯨꯄꯤꯅ ꯍꯦꯟꯅ ꯇꯧꯋꯦꯕ
ꯍꯣꯏ ꯑꯗꯨꯒ ꯃꯈꯣꯏꯒꯤ ꯏꯃꯨꯡꯒꯤ ꯃꯅꯝꯗ ꯍꯦꯟꯅ ꯈꯟꯕꯁꯨ ꯅꯨꯄꯤꯅ ꯍꯦꯟꯅ ꯈꯟꯕꯅꯦ
ꯍꯣꯏꯗ ꯑ ꯑꯗꯨꯗꯤ ꯍꯣꯏ
ꯑꯩꯈꯣꯏ ꯑꯩꯈꯣꯏ ꯍꯣꯏ ꯊꯝꯃꯣꯏ ꯌꯥꯝꯅ ꯁꯣꯜꯂꯦꯕ ꯑꯩꯈꯣꯏ ꯅꯨꯄꯤꯁꯤꯡꯗꯤꯀꯣ ꯑꯗꯨ ꯑꯁ ꯍꯥꯏꯔꯒ ꯎ ꯑꯩꯒꯤ ꯉꯔꯥꯡꯁꯦ ꯑꯩꯒꯤ ꯃꯔꯨꯞ ꯅꯨꯄꯤꯒꯤ ꯊꯧꯗꯣꯛ ꯑꯃ ꯊꯣꯛꯄꯀꯣ
ꯑꯣ
ꯃꯥꯗꯨ ꯃꯈꯣꯏꯁꯦ ꯍꯤꯗꯥꯛ ꯌꯣꯟꯕꯒꯤ ꯗꯨꯀꯥꯟ ꯆꯥꯎꯅ ꯇꯧꯋꯦꯕ ꯃꯈꯣꯏꯁꯦ
ꯑꯣ
ꯑꯗꯨ ꯃꯃꯥꯁꯦ ꯍꯤꯗꯥꯛ ꯀꯥꯞꯄꯒꯤ ꯂꯩꯌꯦꯅꯀꯣ ꯊꯕꯛ ꯇꯧꯕ ꯃꯤꯅꯦꯕ ꯃꯃꯥꯁꯦ ꯑꯗꯨꯗ ꯉꯔꯥꯡꯁꯦ ꯅꯨꯄꯥ ꯑꯃꯁꯦ ꯃꯈꯣꯏꯒꯤ ꯊꯣꯡꯗꯒꯤ ꯃꯈꯣꯡꯗꯨ ꯌꯩꯔꯒ ꯃꯈꯣꯡ ꯃꯈꯥꯒꯤ ꯑ ꯀꯔꯤꯅꯣ ꯑꯗꯨꯗꯨ ꯈꯣꯡꯕꯤ ꯍꯥꯏꯕ ꯇꯥꯔꯦꯀꯣ ꯑꯗꯨꯗꯣ ꯇꯠꯀꯦꯗꯧꯅ ꯏ ꯊꯣꯛꯂꯒ ꯂꯥꯛꯈ꯭ꯔꯦ ꯍꯥꯏꯌꯦ ꯐꯣꯠꯇ꯭ꯔꯗꯤ ꯌꯥꯗ꯭ꯔꯦ ꯍꯥꯏꯔꯦꯕꯀꯣ ꯑꯗꯨ ꯃꯈꯣꯏꯗꯨ ꯀ꯭ꯂꯤꯅꯤꯛ ꯑꯣꯏꯅ ꯍꯥꯡꯉꯦꯕ ꯑꯩꯒꯤ ꯃꯔꯨꯞ ꯅꯨꯄꯤꯗꯣ ꯑꯗꯨ ꯑꯗꯨ ꯃꯇꯝꯗ ꯃꯃꯥꯗ ꯂꯩꯇꯕ ꯃꯄꯥꯟ ꯊꯣꯛꯈꯤꯕ ꯑꯗꯨ ꯑꯩꯒꯤ ꯃꯔꯨꯞ ꯅꯨꯄꯤꯗꯨꯁꯨ ꯍꯤꯗꯥꯛꯀꯨꯝꯕ ꯀꯥꯞꯄ ꯑꯗꯨꯒ ꯀꯔꯤ ꯍꯤꯗꯥꯛ ꯐꯣꯠꯄꯒꯨꯝꯕꯁꯦ ꯃꯥꯗꯤ ꯍꯩꯈ꯭ꯔꯦꯕ ꯑꯗꯨꯒꯤ ꯃꯥꯅ ꯐꯣꯠꯅꯤꯡꯉꯥꯏ ꯐꯣꯠꯈ꯭ꯔꯦ ꯐꯣꯠꯈ꯭ꯔꯒꯦ ꯍꯥꯏꯅ ꯐꯣꯠꯄ ꯃꯇꯝꯁꯤꯗ ꯑꯩꯈꯣꯏ ꯈꯣꯡꯒꯤ ꯑ ꯎꯟꯁꯥꯗꯤ ꯌꯥꯝ ꯀꯜꯂꯦꯀꯣ ꯀꯟꯕꯅꯤꯅ ꯅꯨꯄꯥ ꯑꯗꯨ ꯅꯨꯄꯥꯒꯤ ꯃꯈꯣꯡꯗꯨ ꯐꯣꯠꯄ ꯃꯇꯝꯗ ꯀꯟꯅ ꯀꯔꯤꯅꯣ ꯐꯣꯔꯁ ꯄꯤꯔꯒ ꯂꯥꯛꯄ ꯃꯇꯝꯗ ꯑꯩꯈꯣꯏ ꯑ ꯊꯥꯗꯣꯛꯄ ꯃꯇꯝꯗ ꯑꯩꯈꯣꯏꯉꯣꯟꯗ ꯏꯟꯕꯒꯨꯝꯕ ꯑꯃ ꯇꯧꯋꯦꯅꯀꯣ
ꯑꯣ
ꯑꯗꯨꯃꯥꯏꯅ ꯇꯧꯔꯒ ꯃꯥꯗꯣ ꯑꯗꯨ ꯅꯨꯄꯥꯒꯤ ꯃꯈꯣꯡꯗꯨꯗ ꯌꯦ ꯇꯨꯝꯗꯣ ꯊꯤꯟꯖꯤꯜꯂ ꯐꯣꯠꯂꯒ ꯑꯩ ꯇꯨꯝꯗꯣ ꯊꯤꯟꯖꯤꯟꯕ ꯃꯇꯝꯗ ꯑꯃꯨꯛ ꯂꯧꯊꯣꯛꯄ ꯃꯇꯝꯗ ꯃꯥꯗꯣ ꯃꯇꯤꯡꯗ ꯈꯔ ꯍꯟꯕ ꯀꯟꯃꯟꯕꯒꯤꯀꯣ ꯑꯩꯈꯣꯏꯒꯤ ꯈꯣꯡ ꯏꯁꯀꯤꯟꯗꯨ ꯑꯗꯨꯒꯤ ꯍꯟꯕ ꯃꯇꯝꯗ ꯃꯥꯒꯤ ꯈꯨꯠꯇ ꯈꯔ ꯊꯤꯟꯈ꯭ꯔꯕ ꯌꯦꯇꯨꯝꯗꯨꯅ ꯊꯤꯜꯂꯒ ꯒ꯭ꯂꯣꯚꯄꯨꯗꯤ ꯍꯥꯞꯄꯦ ꯍꯥꯏꯌꯦꯦ ꯑꯗꯨ ꯒ꯭ꯂꯣꯚꯀꯤ ꯃꯅꯨꯡꯗ ꯃꯥꯒꯤ ꯈꯨꯠ ꯑ ꯏ ꯈꯔꯗꯤ ꯊꯣꯛꯑꯦ ꯍꯥꯏꯑꯕ ꯑꯗꯨ ꯂꯧꯊꯣꯛꯄ ꯑꯝꯇꯪꯗꯤ ꯏꯗꯨꯗꯤ ꯊꯣꯛꯄ ꯇꯣꯛꯈ꯭ꯔꯦ ꯍꯥꯏꯑꯦ ꯑꯗꯨꯒ ꯍꯣꯔꯦꯟꯗꯤ ꯀꯔꯤ ꯇꯧꯕ꯭ꯔꯥ ꯍꯥꯏꯔꯒ ꯅꯨꯄꯥꯗꯨ ꯂꯥꯏꯅꯥ ꯄꯛꯄ ꯅꯨꯄꯥ ꯑꯣꯏꯔꯝꯈ꯭ꯔꯕ
ꯑꯗꯨꯗꯤ
ꯑꯗꯨꯒꯤ ꯃꯥꯗꯣ ꯑꯗꯨꯃꯥꯏꯅ ꯍꯥꯏ ꯃꯃꯥꯡ ꯇꯧꯗ꯭ꯔꯤꯉꯩꯗꯒꯤ ꯍꯥꯏꯗꯕꯅꯤꯅ ꯃꯥ ꯃꯈꯣꯏꯁꯨ ꯈꯨꯗꯛꯇ ꯈꯨꯗꯛꯇ ꯆꯠꯈ꯭ꯔꯦ ꯍꯥꯏꯕ ꯇꯦꯁ ꯇꯧꯕ
ꯑꯗꯣ ꯃꯥ ꯅꯨꯄꯥ ꯃꯆꯥꯅ ꯍꯥꯏꯕ꯭ꯔꯣ
ꯍꯣꯏ ꯀꯣꯟꯅ ꯍꯥꯏꯕ ꯑꯣꯏ ꯊꯣꯛꯈ꯭ꯔꯕ ꯃꯇꯨꯡꯗ ꯑꯩ ꯑꯁꯨꯃꯥꯏꯅ ꯄꯛꯄꯅꯦ ꯍꯥꯏꯅ ꯍꯥꯏ ꯈ꯭ꯔꯦ ꯍꯌꯦꯡ ꯃꯥꯁꯨ ꯅꯨꯡꯉꯥꯏꯇ꯭ꯔꯕꯒꯤꯀꯣ ꯑꯗꯨꯒꯤ ꯃꯥꯗꯣ ꯏꯃꯥ ꯑꯩꯒꯤ ꯃꯔꯨꯞ ꯅꯨꯄꯤꯗꯣ ꯍꯣꯁꯄꯤꯇꯥꯜꯗ ꯆꯠꯂꯒ ꯇꯦꯁ ꯇꯧꯕ ꯆꯠꯂꯦꯕ ꯃꯥꯗꯣ ꯆꯠꯂꯒ ꯀꯔꯤꯅꯣ ꯇꯦꯁꯄꯨꯗꯤ ꯀꯔꯤꯁꯨ ꯇꯧꯗꯦ ꯍꯥꯏꯌꯦꯕ ꯑꯗꯨꯕꯨ ꯇꯝꯕ ꯉꯝꯗꯦ ꯍꯥꯏꯅ ꯑ
ꯈꯨꯗꯛꯇꯗꯤ ꯄꯣꯖꯤꯇꯤꯕ ꯑꯣꯏꯅ ꯊꯣꯛꯂꯛꯏꯕ
ꯍꯣꯏ ꯊꯣꯛꯇꯕꯁꯨ ꯂꯩꯑ ꯑꯗꯨꯅ ꯇꯝꯕ ꯉꯝꯗꯦ ꯑꯗꯨꯅ ꯂꯥꯛꯀꯗꯧꯕ ꯐꯠꯇꯕꯒꯨꯝꯕ ꯂꯥꯛꯀꯗꯧꯕ ꯑꯣꯏꯔꯁꯨ ꯀꯟꯊꯣꯛ ꯀꯟꯊꯣꯛ ꯁꯦ ꯍꯥꯏꯅ ꯑ ꯍꯤꯗꯥꯛꯇꯨ ꯊꯥ ꯑꯃ ꯆꯥꯅꯤꯉꯥꯏ ꯍꯤꯗꯥꯛ ꯄꯤꯌꯦ ꯍꯥꯏꯌꯦ ꯑꯗꯨ ꯃꯥꯗꯣ ꯋꯥꯈꯜ ꯋꯥꯔꯒ ꯂꯩꯕ
ꯍꯣꯏ ꯑꯗꯨꯗꯤ ꯋꯥꯈꯜ ꯋꯥꯅꯤꯗ
ꯑꯗꯨꯅꯦ ꯈꯋꯥꯔꯗ ꯂꯩꯕꯤ ꯥꯎꯂꯤ ꯑꯗꯁꯄꯤ ꯑꯗ ꯀꯥꯎ ꯌꯥꯔꯒ ꯂꯥꯛꯄꯅꯦ ꯍꯥꯏꯌꯦ ꯉꯔꯥꯡꯗꯣ ꯀꯣ ꯑꯩꯗꯣ ꯑꯩꯗꯣ ꯑꯉꯥꯡ ꯑꯉꯥꯡ ꯑꯉꯥꯡ ꯂꯥꯏꯔꯤꯛ ꯇꯥꯛꯑꯦꯕ ꯑꯩꯗꯣ ꯃꯤꯒꯤ ꯃꯌꯨꯝꯗ ꯆꯠꯂꯒꯀꯣ ꯑꯗꯨ ꯑꯩꯅ ꯂꯥꯏꯔꯤꯛ ꯇꯥꯛꯄ ꯈꯣꯏ ꯌꯨꯝꯒꯤ ꯃꯅꯥꯛꯇ ꯂꯩꯌꯦꯕ ꯃꯈꯣꯏ ꯌꯨꯝꯗꯣ ꯑꯗꯨꯒꯤ ꯎꯝ ꯑꯁꯨꯃꯥꯏꯅ ꯋꯥꯔꯤ ꯂꯤꯕꯗꯣꯔꯒ ꯂꯩꯕ ꯃꯥꯗ
ꯎꯝ ꯑꯁ ꯑꯗꯨꯗꯤ ꯌꯥꯝ ꯋꯥꯈꯜ ꯋꯥꯅꯤ
ꯑꯗꯨꯅꯦ ꯑꯗꯨꯕꯨ ꯍꯧꯖꯤꯛꯀꯤ ꯅꯨꯄꯥ ꯍꯧꯖꯤꯛꯀꯤ ꯁꯤ ꯂꯥꯏꯅꯥꯁꯦ ꯃꯈꯜ ꯑꯅꯤꯅꯦ ꯍꯥꯏꯌꯦꯕꯀꯣ ꯃꯤꯕꯨ ꯌꯥꯝ ꯂꯧꯅꯒꯟꯕ ꯑꯗꯨꯕꯨ ꯑꯗꯨ ꯑꯃ ꯑꯗꯨꯒ ꯌꯥꯝꯅ ꯂꯧꯅꯕꯒꯤ ꯆꯥꯟꯁꯦ ꯍꯟꯕ ꯍꯟꯊꯕ ꯂꯩ ꯍꯥꯏꯩꯌꯦꯕ ꯑꯗꯨꯕꯨ ꯃꯥꯒꯤ ꯗꯥꯎ ꯐꯕꯁꯦ ꯑꯗꯨꯅ ꯅꯨꯄꯥꯒꯤ ꯂꯥꯏꯅꯥ ꯑꯗꯨ ꯌꯥꯝꯅ ꯂꯧꯅꯗꯕ ꯖꯥꯠꯇꯨ ꯑꯣꯏꯌꯦ ꯍꯥꯏꯌꯦ
ꯑꯣ ꯑꯣ ꯑꯣ
ꯑꯗꯨꯒꯤ ꯈꯔ ꯐꯥꯏꯌꯦꯦꯕ ꯑꯗꯣ ꯑꯁ ꯅꯠꯇ꯭ꯔꯗꯤ ꯉꯔꯥꯡꯗꯣ ꯑꯗꯣ ꯑꯩꯗꯣ ꯑꯝ ꯀ ꯀꯥꯡ ꯂꯩꯕ꯭ꯔꯥ ꯅꯈꯣꯏ ꯃꯅꯥꯛꯇꯁꯨ
ꯀꯪꯗꯤ ꯂꯩꯌꯦꯗ ꯍꯣꯏ
ꯑꯁ ꯀꯥꯡ ꯌꯥꯝꯃꯟꯕꯒꯤ ꯑꯩꯈꯣꯏ ꯑꯩꯅ ꯂꯩꯕ ꯃꯐꯝꯗꯨ ꯇꯨꯔꯦꯟ ꯃꯅꯥꯛꯇ ꯑꯣꯏꯌꯦꯕꯀꯣ ꯑꯩꯈꯣꯏꯒꯤ ꯍꯦꯛ ꯃꯅꯤꯡꯗ ꯇꯨꯔꯦꯜ ꯂꯩꯌꯦꯕ ꯑꯗꯨꯒꯤ ꯀꯥꯡꯅ ꯆꯤꯛꯄꯅ ꯆꯤꯛꯄꯅ ꯀꯥꯡ ꯌꯥꯝ ꯌꯥꯝꯃꯦ ꯅꯨꯡꯗꯥꯡꯗ ꯍꯣꯏ ꯑꯗꯨꯒꯤ ꯑꯁꯤ ꯒꯤ ꯇꯨꯔꯦꯟꯁꯤꯡꯗꯤ ꯑꯥꯗꯒꯤ ꯆꯤꯡꯗꯒꯤꯒꯨꯝꯅ ꯇꯨꯔꯦꯟꯁꯤꯡꯗꯤ ꯑꯥ ꯅꯥꯟꯕꯖꯥꯠ ꯏꯁꯤꯡ ꯁꯦꯡꯕꯗꯨ ꯑꯣꯏꯗꯦꯅꯥ ꯑꯗꯨ ꯒꯤ ꯀꯥꯡꯅ ꯌꯥꯝꯕꯒ ꯍꯥꯏꯔꯒ ꯂꯩꯔꯒ ꯃꯥꯗꯣ ꯂꯥꯛꯑꯣ ꯂꯥꯛꯑꯣ ꯍꯥꯏꯅꯀꯣ ꯃꯈꯣꯏꯒꯤ ꯗꯨꯞ ꯗꯨꯀꯥꯟꯗꯒꯤ ꯀꯥꯡ ꯍꯤꯗꯥꯛ ꯄꯦꯛꯀꯦꯠ ꯑꯃ ꯄꯨꯔꯒ ꯊꯣꯔꯛꯑꯦ ꯑꯁꯤ ꯄꯨꯈ꯭ꯔꯣ ꯍꯥꯏꯅꯀꯣ ꯃꯥꯒꯤ ꯋꯥꯈꯜ ꯋꯥ ꯋꯥꯕꯤꯔꯒ ꯃꯥꯅ ꯑꯣꯏꯅ ꯑꯃꯨꯛ
ꯑꯗꯨ ꯃꯥꯒꯤꯁꯨ ꯍꯧꯖꯤꯛ ꯍꯥꯏꯗꯤ ꯐꯖꯅ ꯌꯦꯡꯖꯤꯟꯕꯅ ꯐꯩꯌꯦꯕ
ꯍꯣꯏ ꯍꯣꯏ ꯃꯥ ꯀꯟꯅ ꯍꯣꯏ ꯃꯥ ꯍꯤꯗꯥꯛ ꯆꯥꯕꯗꯨ ꯃꯁꯥ ꯌꯥꯝ ꯆꯣꯛꯊ ꯒꯅꯤ ꯍꯥꯏꯌꯦ ꯍꯥꯏꯌꯦ ꯑꯗꯨꯒꯤ ꯀꯔꯤ ꯀꯔꯤ ꯐꯖꯅ ꯆꯥꯞ ꯆꯥꯋꯣ ꯑꯗꯨꯒ ꯍꯤꯗꯥꯛꯇꯨꯁꯨ ꯃꯇꯝ ꯆꯥꯅ ꯆꯥꯋꯣ ꯍꯥꯏꯌꯦ ꯍꯥꯏꯌꯦ
ꯗꯧ ꯐꯠꯇꯀꯦ ꯃꯥꯁꯨ
ꯀꯗꯤ ꯂꯩꯇꯦ ꯍꯥꯏꯌꯦ ꯍꯥꯏꯌꯦꯕ ꯑꯗꯨꯕꯨ ꯀꯔꯤ ꯀꯔꯤ ꯐꯠꯇꯕꯒꯨꯝꯕ ꯊꯣꯛꯇꯅꯤꯡꯉꯥꯏ ꯀꯣ ꯃꯊꯪꯗ ꯁꯤꯒꯨꯝꯕ ꯑꯃꯨꯛ ꯊꯣꯛꯂꯁꯨ ꯂꯧꯅꯗꯅꯤꯡꯉꯥꯏ ꯍꯥꯏꯅ ꯍꯤꯗꯥꯛ ꯄꯤꯌꯦ ꯍꯥꯏꯌꯦ ꯊꯥ ꯑꯃ ꯐꯖꯅ ꯆꯥꯎ ꯍꯥꯏꯅ
ꯑꯗꯨ ꯅꯨꯄꯥꯁꯨ ꯃꯥ ꯍꯣꯏ ꯃꯣꯏꯁꯨ ꯑꯗꯨꯝ ꯍꯥꯏꯗꯤ ꯁꯣꯛꯈ꯭ꯔꯕꯅꯤꯅ ꯑꯩ ꯑꯗꯨꯃꯥꯏ ꯇꯧꯋꯦ ꯑꯗꯨꯝ ꯇꯧꯋꯦ ꯂꯩꯅꯥ ꯄꯛꯑꯦꯅ ꯍꯥꯏ
ꯍꯣꯏ ꯑꯗꯨ ꯑꯁꯤꯒꯨꯝꯕ ꯏꯒꯨꯝꯕ ꯐꯣꯠꯄꯒꯨꯝꯕꯗꯤ ꯎꯝ ꯂꯣꯠꯅ ꯃꯤꯒꯤ ꯃꯃꯥꯡꯗ ꯍꯥꯏꯅꯤꯡꯗ꯭ꯔꯁꯨꯀꯣ ꯍꯥꯏꯕꯅꯗꯤ ꯑ ꯐꯕꯅ ꯐꯩꯌꯦ ꯍꯥꯏꯅ ꯈꯜꯂꯦ ꯍꯥꯏꯕꯗꯤ ꯁꯣ ꯁꯣꯏꯔꯣꯏ ꯍꯥꯏꯕꯁꯦ ꯂꯩꯇꯦꯕ
ꯍꯣꯏꯗ ꯍꯣꯏ ꯃꯤ ꯉꯥꯛꯇꯅꯤꯅꯀꯣ ꯗꯣꯛꯇꯔꯁꯤꯡꯁꯨ ꯃꯤꯅꯤ ꯁꯣꯏꯔꯣꯏ ꯍꯥꯏꯅ
ꯍꯣꯏ ꯑꯗꯨ ꯑꯗꯨꯃꯥꯏꯅ ꯐꯖꯅ ꯍꯥꯏꯗ꯭ꯔꯗꯤ ꯃꯤꯒꯤ ꯔ ꯃꯤꯒꯤ ꯄꯨꯟꯁꯤ ꯀꯟꯕꯒꯤ ꯃꯍꯨꯠ ꯀꯜꯂꯤꯉꯩꯗ ꯃꯣꯏꯒꯤ ꯄꯨꯟꯁꯤ ꯑꯃꯨꯛꯀ ꯆꯠꯀꯅꯤꯅꯦ
ꯍꯣꯏ
ꯑꯗꯨꯒꯤ ꯑꯁ ꯄꯨꯔꯥ ꯔꯤꯛꯁ ꯌꯥꯝ ꯆꯥꯎꯋꯦ ꯁꯤꯒꯨꯝꯕ ꯊꯕꯛꯁꯤꯡꯁꯤꯁꯨ
ꯑꯗꯨ ꯃꯥ ꯍꯤꯗꯥꯛ ꯇꯣꯏꯅ ꯆꯥꯕ ꯆꯦꯛꯀꯞ ꯇꯣꯏ ꯇꯣꯏꯅ ꯆꯠꯂꯗꯤ ꯑꯗꯨꯝ
ꯍꯣꯏ ꯀꯔꯤꯁꯨꯕꯨꯗꯤ ꯇꯧꯔꯣꯏꯗꯤ ꯍꯥꯏꯌꯦ ꯍꯥꯏꯌꯦ ꯃꯣꯏꯗꯣ
ꯑ ꯑ ꯑ
ꯑꯗꯨ ꯑꯣꯏꯔꯁꯨ ꯑꯗꯨꯃꯥꯏꯅ ꯊꯣꯛꯄꯤꯕꯗꯨ ꯑ ꯅꯨꯡꯉꯥꯏꯕꯤ ꯗꯦꯅ ꯀꯣ ꯃꯥꯁꯨ ꯋꯥꯈꯜ ꯌꯥꯝ ꯋꯥꯔꯒ ꯂꯩꯔꯝꯒꯅꯤꯕ ꯍꯣꯏ ꯑꯩ ꯋꯥꯔꯤ ꯈꯛ ꯇꯥꯕ ꯐꯥꯎ ꯑꯩ ꯐꯥꯎꯁꯨ ꯅꯨꯡꯉꯥꯏꯇ꯭ꯔꯦꯕ ꯑꯦ ꯃꯁꯥꯗ ꯊꯣꯛ ꯄ ꯊꯣꯛꯄꯗꯨ ꯑꯩꯗꯤ
ꯍꯧꯖꯤꯛ ꯊꯣꯛꯇ꯭ꯔꯁꯨ ꯀꯣꯟꯅ ꯍꯧꯖꯤꯛ ꯊꯣꯛꯇ꯭ꯔꯁꯨ ꯀꯣꯟꯅ ꯊꯣꯛꯀꯦꯔꯥ ꯍꯥꯏꯅ ꯋꯥꯈꯜ ꯋꯥꯕꯁꯨ ꯂꯩꯒꯅꯦꯕꯀꯣ ꯃꯥ ꯍꯧꯖꯤꯛ ꯃꯣꯏ ꯃꯁꯥꯗ ꯃꯣꯏꯅ ꯍꯧꯖꯤꯛꯇꯤ ꯄꯣꯖꯤꯇꯤꯕꯅꯤ ꯍꯥꯏꯗ꯭ꯔꯁꯨ ꯃꯊꯪ ꯑꯀꯣꯟꯅ ꯊꯣꯛꯑꯗꯤ ꯍꯥꯏꯅ ꯄꯥꯈꯠꯄ ꯑꯃꯗꯤ ꯂꯩꯒꯅꯦꯕ ꯍꯧꯖꯤꯛꯐꯥꯎ
ꯑꯗꯨꯃꯥꯏꯅ ꯐꯔꯁꯗꯤ ꯃꯥꯗꯣ ꯑꯗꯨꯒꯤ ꯃꯔꯝꯗꯣ ꯂꯤꯗꯦꯕ ꯑꯗꯣ ꯈꯔ ꯈꯔ ꯂꯩꯔꯒ ꯑꯩꯌꯥ ꯉꯔꯥꯡꯁꯦ ꯑꯩꯉꯣꯟꯗ ꯊꯧꯗꯣꯛ ꯑꯃ ꯊꯣꯛꯑꯦ ꯍꯥꯏꯅ ꯂꯤꯔꯛꯄꯀꯣ
ꯑꯥ
ꯅꯨꯡꯉꯥꯏꯇꯕ ꯋꯥꯅꯤꯗ
ꯍꯃꯥꯏꯗ
ꯑ ꯍ ꯈꯪꯗ꯭ꯔꯦ ꯃꯤꯁꯤꯡꯁꯦ ꯖꯠ ꯖꯥꯠ ꯊꯣꯛ
ꯍ ꯁꯤꯦꯡꯕꯣ
ꯊꯥꯖꯗꯕꯁꯨ ꯊꯣꯛꯑꯦ ꯃꯤꯅ ꯀꯔꯤꯅꯣ ꯊꯣꯛꯀꯗꯧꯕ ꯃꯥꯟꯅꯕ ꯃꯐꯝꯗꯨꯁꯨ ꯊꯣꯛꯑꯦ ꯀꯣ
ꯎꯝ ꯑꯁꯦꯡꯕ ꯊꯥꯖ ꯑꯩꯈꯣꯏꯅ ꯈ꯭ꯋꯥꯏꯗꯒꯤꯩ ꯌꯥꯝ ꯊꯥꯖꯕ ꯃꯤꯅꯁꯨ ꯑꯩꯈꯣꯏ ꯑꯩꯈꯣꯏ ꯑꯩꯈꯣꯏꯒꯤ ꯊꯥꯖꯕ ꯃꯥꯡꯍꯟꯕ ꯌꯥꯏꯀꯣ ꯑꯩꯈꯣꯏꯅ ꯑꯁꯨꯃꯥꯏꯅ ꯇꯧꯅꯤ ꯍꯥꯏꯅ
ꯎꯝ ꯌꯥꯝ ꯇꯧꯈ꯭ꯔꯦꯗ ꯑꯩꯕꯨꯗꯤ ꯃꯤꯅ ꯁꯤꯖꯤꯟꯅꯔꯒ ꯍꯨꯟꯗꯣꯛꯄꯤꯕꯗꯨ ꯑꯩꯈꯣꯏꯗꯤ ꯑꯩꯈꯣꯏ ꯑꯩ ꯗꯤ ꯃꯤꯕꯨꯁꯨ ꯌꯥꯝꯅ ꯀꯟꯅ ꯋꯥ ꯉꯥꯡꯕ ꯉꯝꯕ ꯖꯥꯠꯇꯨ ꯑꯣꯏꯗꯦꯕꯀꯣ ꯑꯗꯨꯗꯤ ꯌꯥꯝꯅ ꯀꯩꯅꯣ ꯇꯧꯋꯦ ꯃꯤꯅ ꯁꯤꯖꯤꯟꯅꯔꯒ ꯑꯩꯒꯤ ꯄꯩꯁꯥꯒꯨꯝꯕ ꯄꯤꯕꯒꯨꯝꯕ ꯌꯥꯝ ꯇꯧꯈ꯭ꯔꯦ ꯑꯗꯨꯕꯨ ꯃꯁꯥ ꯃꯁꯥꯒꯤ ꯑꯃꯨꯛꯀ ꯂꯥꯛꯀꯅꯤꯀꯣ ꯍꯥꯏꯅ ꯈꯟꯕꯅꯤ
ꯑꯩꯈꯣꯏ ꯏꯁꯥꯅ ꯃꯣꯏꯕꯨ ꯑꯃꯨꯛ ꯃꯣꯏꯕꯨ ꯊꯤꯅ ꯇꯧꯗ꯭ꯔꯁꯨꯀꯣ ꯑꯃꯥꯗꯤ ꯑꯗꯨꯝ ꯂꯥꯛ ꯀꯀꯅꯤꯗ ꯃꯣꯏꯕꯨ ꯑꯃꯔꯣꯝꯗꯅ ꯑꯗꯨꯁꯨ ꯑꯃꯔꯣꯝꯗ ꯁꯣꯏꯗꯅ ꯃꯣꯏꯕꯨꯁꯨ ꯀꯩꯅꯣ ꯇꯧꯅꯤꯗ ꯃꯣꯏꯁꯨ ꯆꯨꯝꯗꯕꯅꯤꯅ ꯆꯨꯝꯅ ꯆꯠꯄ ꯉꯝꯃꯣꯏꯕꯀꯣ ꯄꯨꯟꯁꯤꯒꯤ ꯑꯣꯏꯅ